ꯎꯝ ꯑꯅꯤꯀꯣ ꯉꯟꯅ ꯄꯥꯏꯈꯠꯄ ꯑꯣꯏꯔꯝꯅꯤ ꯍꯧꯖꯤꯛꯇꯤ
ꯅꯪ ꯏ ꯅꯪꯗꯤ ꯑꯃꯈꯛ ꯐꯥꯎ ꯉꯟꯅ ꯄꯥꯏꯈꯠꯄꯤꯗ꯭ꯔꯤ ꯑꯩꯒꯤ
ꯑꯗꯨꯏ ꯌꯦꯡꯁꯦ ꯌꯦꯡꯁꯦ
ꯑꯗꯨ ꯀꯣ
ꯎꯝ
ꯎꯝ ꯅꯍꯥꯟꯗꯣ
ꯎꯝ
ꯌꯥꯝ ꯅꯣꯛꯅꯤꯡꯕꯅꯤꯅꯦ
ꯀꯩꯅꯣ
ꯎꯝ ꯎꯝ
ꯑꯣꯏꯁꯅꯨ
ꯑꯦ ꯑꯣꯏꯁꯅꯨ ꯍꯥꯏꯌꯦ ꯃꯤꯅ ꯐꯣꯟ ꯇꯧꯔꯛꯑꯒ ꯄꯥꯏꯈꯠꯂꯒ ꯋꯥꯁꯨ ꯉꯥꯡꯗꯕ
ꯀꯔꯝꯒꯥꯟꯗ
ꯅꯍꯥꯟ ꯑꯌꯨꯛꯇꯣ
ꯑꯣ ꯑꯣ
ꯐꯣꯟꯕꯨꯗꯤ ꯄꯥꯏꯈꯠꯂꯦꯕ ꯑꯗꯨꯒ ꯀꯩ ꯀꯩꯅꯣ ꯐ꯭ꯔꯣ ꯐ꯭ꯔꯣꯛ ꯐ꯭ꯔꯣꯛ ꯀꯔꯤ ꯃꯈꯣꯟ ꯈꯣꯟꯅꯣ ꯑꯗꯨꯝ ꯇꯥꯔ ꯂꯩꯕꯅꯦꯕ ꯑꯗꯨꯒ ꯋꯥ ꯉꯥꯡꯒꯦꯔꯥ ꯈꯜꯂꯒ ꯀꯣꯛ ꯊꯝꯈꯤꯕ ꯋꯥꯅꯤ
ꯃꯤꯅ ꯇꯨꯝꯂꯝꯗꯥꯏꯗ ꯀꯣꯜ ꯇꯧꯔꯛꯄꯗꯣ ꯀꯩ ꯍꯥꯏꯁꯤꯔꯥ ꯑꯩꯕꯨ ꯌꯥꯝ ꯎꯁꯤꯠꯇ꯭ꯔꯒ
ꯑꯩꯌꯥ
ꯑꯩ ꯐꯖꯅ ꯇꯧꯔꯅꯦꯕ ꯃꯗꯨ ꯗꯤꯁꯇꯥꯞ ꯇꯧꯕꯗꯨꯀꯣ ꯌꯥꯝ
ꯅꯪꯗꯣ
ꯎꯝ
ꯐꯣꯟ ꯇꯧꯔꯛꯑꯁꯨ ꯍꯣꯏ ꯊꯝꯃꯒꯦꯀꯣ ꯁꯨꯃꯥꯏꯅ ꯑꯃꯨꯛ ꯇꯧꯔꯛꯀꯦꯀꯣ ꯐꯖꯅ ꯍꯥꯏꯔꯝꯃꯒ ꯊꯝꯃꯗꯤ ꯊꯕꯛ ꯈꯨꯗꯛ ꯈꯨꯗꯛꯇ ꯊꯝꯒꯟꯂꯤ ꯅꯪꯁꯦ
ꯈꯪꯗꯦ ꯑꯩꯁꯦ ꯊꯝꯃꯒꯦꯀꯣ ꯍꯥꯏꯕꯒꯤ ꯋꯥꯗꯨꯀꯣ ꯍꯥꯏꯅꯤꯡꯗꯦ ꯃꯥꯁꯨ
ꯑꯁ ꯑꯗꯨ ꯑꯗꯨꯗꯗꯤ ꯑꯩꯈꯣꯏꯗꯤ ꯑꯣ ꯑꯩꯈꯣꯏꯕꯨ ꯌꯥꯝ ꯌꯥꯝꯅ ꯍꯥꯏꯕꯗꯤ ꯌꯥꯝ ꯇꯜꯂꯖꯥꯠꯂꯣ ꯈꯜꯂꯦꯕ ꯃꯔꯛ ꯃꯔꯛꯇ
ꯀꯩ ꯑꯦꯇꯦꯁꯟꯅꯣ ꯑꯗꯨꯒꯨꯝꯕ ꯂꯩꯇꯦ ꯑꯗꯨ ꯎꯝ ꯑꯥ ꯊꯝꯅꯤꯡꯕꯒꯤ ꯊꯝꯕ ꯃꯥꯜꯂꯦ ꯍꯥꯏꯔꯒ ꯈꯜꯂꯣ
ꯎꯝ ꯎꯝ ꯎꯝ ꯅꯪ ꯅꯪꯒꯤꯁꯦ ꯑꯩꯁꯨ ꯍꯧꯖꯤꯛ ꯈꯨꯗꯛꯇ ꯊꯝꯃꯨꯔ
ꯍꯧꯖꯤꯛꯇꯗꯤ ꯌꯥꯔꯦ ꯍꯧꯖꯤꯛꯇꯤ ꯅꯪ ꯊꯝꯃꯗꯤ ꯁꯥꯎꯔꯛꯅꯤꯀꯣ ꯑꯩ
ꯑꯗꯨꯅꯦꯕ ꯇꯨ ꯅꯪꯁꯦ ꯑꯗꯨ ꯑꯗꯨ ꯑꯃꯅꯦ ꯅꯪꯅ ꯇꯧꯒꯟꯕꯗꯣ ꯑꯗꯨꯒ ꯑꯃꯅꯀꯣ ꯑꯃꯅ ꯎꯝ ꯁꯨꯃꯥꯏ ꯅꯣꯏ ꯇꯧꯔꯛꯑꯒ ꯁꯨꯃꯥꯏ ꯊꯕꯛ ꯇꯧꯔꯒ ꯑꯃꯨꯛ ꯇꯧꯔꯛꯀꯦ ꯍꯥꯏꯔꯒ ꯇꯕꯗꯣ
ꯎꯝ
ꯑꯗꯨꯗꯅꯦ ꯑꯩꯁꯦ ꯀꯣ
ꯀꯔꯤ ꯀꯔꯤ ꯅꯨꯃꯤꯠꯗ ꯑꯩ ꯇꯧꯔꯛꯀꯦ ꯍꯥꯏꯔꯒ ꯇꯧꯔꯛꯇꯕ ꯅꯨꯃꯤꯠ ꯂꯩꯕꯔꯣ ꯍꯥꯏꯔꯛꯑꯣ
ꯏꯁ ꯅꯍꯥꯟ ꯇꯧꯔꯛꯇ꯭ꯔꯤꯗꯨꯗꯤ
ꯀꯔꯤ ꯀꯔꯤ ꯅꯨꯃꯤꯠꯅꯣ
ꯃꯤꯅ ꯇꯨꯝꯊꯣꯛꯈ꯭ꯔꯀꯥꯟꯗ ꯋꯥꯆꯦꯞꯇ ꯑꯣꯏꯅ ꯇꯧꯔꯛꯄꯗꯣ
ꯑꯗꯨ ꯑꯩ ꯇꯧꯔꯛꯇ꯭ꯔꯣ ꯑꯗꯨ ꯇꯧꯔꯛꯏꯅ
ꯑꯗꯨ ꯑꯣꯏꯁꯨ ꯊꯦꯡꯃꯜꯂꯦꯗꯅ
ꯑꯗꯨ ꯇꯧꯔꯛꯑꯦ ꯋꯥ ꯂꯣꯏꯔꯦ
ꯏꯁ
ꯅꯪ ꯒꯤꯁꯦ
ꯊꯦꯡꯕ꯭ꯔꯥ ꯉꯟꯕ꯭ꯔꯥ ꯇꯧꯔꯛꯑꯦ ꯂꯣꯏꯔꯦ ꯑꯗꯨꯗ ꯀꯔꯤ ꯌꯥꯡꯉꯣ ꯌꯥꯝ ꯍꯥꯏꯔꯛꯀꯅꯣ
ꯑꯗꯨꯒꯣ
ꯅꯆꯦꯕꯨ
ꯑꯦ ꯅꯆꯦꯕꯨ ꯀꯥꯏꯅ
ꯅꯆꯦ ꯅꯤꯅꯦ
ꯑꯗꯨ ꯑꯥ ꯑꯥꯩꯗꯤ ꯀꯩꯒꯤꯔꯥ ꯈꯪꯗꯦ ꯑꯌꯨꯛ ꯑꯌꯨꯛ ꯍꯧꯒꯠꯂꯒꯀꯣ
ꯎꯝ
ꯑꯌꯨꯛ ꯍꯧꯒꯠꯄ ꯍꯦꯛ ꯑꯇꯣꯞꯄ ꯀꯅꯥꯕꯨꯁꯨ ꯀꯣꯜ ꯇꯧꯅꯤꯡꯕ ꯈꯣꯠꯄ ꯂꯩꯇꯦꯕ
ꯑꯌꯨꯛ ꯍꯦꯛ ꯍꯧꯒꯠꯄꯗꯣ ꯀꯅꯥꯕꯨ ꯀꯣꯜ ꯇꯧꯔꯤꯔꯣ
ꯍꯩꯍꯥ ꯑꯗꯩ ꯅꯪ ꯉꯔꯥꯡ ꯇꯧꯔꯛꯏꯗꯨꯗꯤ ꯑꯦ ꯉꯁꯤ ꯇꯧꯔꯛꯏꯗꯨꯗꯤ
ꯑꯩꯔꯣ
ꯍꯣꯏ
ꯏꯁ ꯑꯩꯗꯤ ꯎꯝ ꯊꯕꯛ ꯂꯩꯕꯒꯤ ꯇꯧꯔꯛꯄꯅꯤꯅ
ꯑꯣꯏꯔꯝꯅꯤ ꯑꯣꯏꯔꯝꯅꯤ ꯅꯪꯅꯕꯨ ꯑꯗꯨꯒꯤ ꯋꯥꯈꯜ ꯈꯟꯗ꯭ꯔꯗꯤ ꯑꯩꯕꯨ ꯇꯧꯔꯛꯑꯣꯏ ꯍꯥꯏꯕ ꯈꯪꯉꯤꯗ ꯏꯆꯝ ꯆꯝꯅ ꯍꯧꯒꯠꯂꯕꯣ ꯈꯣꯠꯂꯕꯣ ꯅ ꯇꯧꯔꯛꯄꯒꯤ ꯋꯥꯈꯜ ꯂꯩꯇꯦꯕ
ꯑꯁ ꯍꯦꯛ ꯍꯧꯒꯠꯂꯒ ꯀꯣꯜ ꯇꯧꯅꯤꯡꯗꯦ ꯑꯩꯗꯤ ꯑꯗꯨ ꯉꯁꯤꯗꯤ ꯊꯕꯛ ꯂꯩꯕꯒꯤ ꯇꯧꯔꯛꯄꯅꯤꯀꯣ
ꯊꯕꯛꯁꯦ ꯅꯨꯡꯇꯤꯒꯤ ꯂꯩꯔꯗꯤ ꯐꯗꯧꯕ ꯑꯗꯨꯗꯤ
ꯍꯨꯝ
ꯑꯗꯨꯒ ꯅꯪ ꯀꯩꯒꯤꯅꯣꯕ ꯂꯥꯁ ꯁꯤꯟꯒꯁꯦ ꯂꯣꯏꯟ ꯂꯣꯜꯂꯤꯗꯣ
ꯗꯨ ꯀꯩꯗꯧꯔꯥ ꯎꯍꯟꯅꯤꯡꯗꯦꯕꯣ ꯑꯩꯗꯤ ꯊꯦꯡꯅ ꯊꯦꯡꯅ ꯇꯨꯝꯃꯤꯅ ꯑꯩꯒꯤ ꯀꯩꯅꯣꯗꯣ ꯑꯩꯅ ꯇꯨꯝꯕ ꯃꯇꯝꯗ ꯀꯩ ꯆꯠꯊꯣꯛꯄ ꯑꯗꯨꯒꯨꯝꯕꯗꯣ ꯌꯦꯡꯍꯟꯅꯤꯡꯗꯕꯗꯣ ꯎꯍꯟꯅꯤꯡꯗꯕꯀꯣ ꯃꯤ ꯑꯇꯣꯞꯄꯕꯨ
ꯑꯩꯁ
ꯑꯁ ꯁꯤ ꯅꯨꯄꯤꯁꯦ ꯑꯥ ꯌꯥꯝ ꯀꯩ ꯍꯥꯏꯗꯣꯏꯔꯥ ꯑꯁꯤꯗꯗꯤ ꯌꯥꯝ ꯆꯪꯉꯤꯍꯦ ꯑꯗꯨꯝ ꯂꯩꯌꯦꯍꯦ ꯍꯥꯏꯕꯗꯣ ꯌꯦꯍꯟꯅꯤꯡꯗꯕꯀꯣ
ꯑꯗꯨꯒꯨꯝꯕ ꯇꯧꯔꯣꯏꯗꯕꯅꯦ ꯑꯗꯨꯃꯥꯏꯅ ꯇꯧꯒꯅꯨ
ꯀꯩꯒꯤ
ꯃꯤꯅꯕꯨ ꯁꯨꯃꯥꯏꯅ ꯍꯥꯏꯕꯤꯒꯅꯤ ꯍꯥꯏꯔꯒ ꯅꯪ ꯑꯗꯨꯃꯥꯏ ꯇꯧ ꯂꯩꯔꯗꯤ ꯃꯤꯒꯤ ꯋꯥ ꯏꯟꯕꯗ ꯅꯪ ꯇꯥꯔꯦꯕ
ꯀꯩꯍꯥꯏꯕ
ꯃꯤꯅ ꯑꯗꯨꯝ ꯃꯤꯅ ꯑꯗꯨꯝꯃꯥꯏ ꯉꯥꯡꯒꯅꯤ ꯍꯥꯏꯔꯒ ꯅꯪ ꯇꯧꯗ꯭ꯔꯗꯤ ꯅꯪ ꯃꯤꯗꯤ ꯂꯣꯏꯟ ꯍꯥꯏꯒꯅꯤꯗꯥ ꯍꯧꯖꯤꯛ ꯌꯦꯡꯉꯣ ꯅꯪ ꯈꯨꯠ ꯍꯟꯗ꯭ꯔꯦ ꯀꯩꯒꯤ ꯎꯠ ꯍꯟꯗꯕꯅꯣ ꯍꯥꯏꯅ ꯑꯃꯨꯛ ꯉꯥꯡꯉꯦ ꯃꯤꯅ ꯑꯃꯨꯛ ꯑꯁꯤ ꯅꯨꯄꯤꯁꯤ ꯊꯦꯡꯅ ꯇꯨꯝꯃꯦ ꯁꯨꯃꯥꯏꯟ ꯇꯧꯋꯦ ꯍꯥꯏꯔꯗꯤ ꯑꯃꯨꯛ ꯃꯤ ꯍꯥꯏꯕꯖꯤꯗꯤꯀꯣ ꯑꯗꯨꯝ ꯍꯥꯏꯔ ꯂꯩꯔꯝꯅꯤ ꯅꯪꯕꯨ
ꯅꯠꯇꯦ ꯅꯪ ꯅꯊꯟꯇꯅꯤ ꯉꯥꯡꯉꯛꯄꯗꯣ ꯃꯤ ꯑꯇꯣꯞꯄ ꯑꯃꯥꯁꯨ ꯉꯥꯡꯉꯛꯇꯦ
ꯑꯃꯁꯨ ꯉꯥꯡꯂꯛꯇꯦ ꯑꯗꯨ ꯂꯣꯠꯄ ꯑꯗꯣ ꯑꯗꯨꯗꯣ ꯂꯧꯊꯣꯛꯑꯣꯕ
ꯍꯥꯏꯕꯗꯤ ꯑꯩꯈꯣꯏꯁꯦꯀꯣ
ꯎꯝ
ꯑꯩꯈꯣꯏꯁꯦ ꯑꯗꯨꯝ ꯌꯥꯝꯅ ꯀꯩꯅꯣ ꯅꯤꯡꯁꯤꯡꯉꯀꯥꯟꯗ ꯃꯤꯁꯦꯁ ꯌꯥꯝ ꯊꯥꯅꯤꯡꯕ ꯃꯇꯝ ꯂꯩꯌꯦꯕ
ꯎꯝ
ꯑꯗꯨ ꯑꯍꯥꯟꯕꯁꯦ ꯄꯨꯡ ꯀ꯭ꯌꯥꯗ ꯅꯪ ꯂꯥꯁ ꯁꯤꯟꯁ ꯑꯣꯏꯔꯝꯒꯦ ꯗ ꯍꯥꯟꯅ ꯌꯦꯡꯉꯦꯕꯀꯣ
ꯑꯗꯨꯒ ꯈꯪꯅ ꯑꯣ
ꯑꯗꯨꯒꯤꯅꯦ ꯍꯥꯏꯔꯤꯁꯦ
ꯑꯣ
ꯍꯥꯏꯕꯗꯤ ꯈꯔ ꯄꯦꯟꯖꯕ ꯍꯥꯏꯕ ꯇꯥꯔꯦ ꯑꯗꯨ ꯎꯔꯗꯤ
ꯑꯗꯨꯕꯨꯀꯣ ꯎꯍꯟꯅꯤꯡꯇꯦ ꯑꯩꯗꯤ ꯑꯁꯦꯡꯕ
ꯍꯣꯏꯗ ꯑꯗꯨꯕꯨꯗꯤ ꯅꯪꯒꯤ ꯐꯣꯟꯅꯤꯅ ꯀꯩ ꯎꯄꯥꯏ ꯂꯩ ꯑꯗꯨꯕꯨ ꯗꯔꯀꯥꯔ ꯂꯩꯕ ꯃꯇꯝꯗꯗꯤ ꯑꯗꯨꯒꯨꯝꯕ ꯂꯣꯠꯇꯕꯅꯗꯤ ꯐꯕꯅꯤ
ꯀꯔꯤ ꯗꯔꯀꯥꯔ ꯂꯩꯔꯣ ꯑꯗꯨ ꯎꯕ꯭ꯔ ꯎꯗꯕ꯭ꯔ ꯑꯗꯨꯝ ꯊꯥꯔꯛꯄꯤꯔꯗꯤ ꯑꯩ ꯎꯒꯤꯅꯤꯅꯥ
ꯍꯥꯏꯕꯨ ꯂꯦ
ꯋꯥꯒꯅꯨ ꯋꯥꯒꯅꯨꯃꯛ ꯑꯗꯨꯗꯣ ꯑꯗꯨꯝ ꯎꯟꯅꯩ ꯑꯦ ꯀꯩꯅꯣ ꯑꯗꯨꯝ ꯊꯝꯃꯅꯤꯕ ꯑꯩꯒꯤ ꯅꯦꯗꯣ ꯑꯗꯨꯝ ꯑꯣꯟ ꯇꯧꯔꯒꯀꯣ
ꯑꯗꯨ ꯊꯝꯕꯒ ꯊꯝꯗꯕꯒ ꯇꯣꯡꯉꯥꯜꯂꯦꯕ
ꯗꯨ ꯊꯥꯔꯛꯑꯣ ꯍꯥꯏꯕꯅꯤꯗ ꯅꯪꯅ ꯊꯥꯅꯤꯡꯕ ꯃꯇꯝꯗ ꯗꯨꯝ ꯊꯥꯔꯛꯑꯣ ꯑꯩ ꯗꯨꯝ ꯈꯨꯝꯕꯤ ꯍꯩꯕ
ꯈꯨꯝꯗꯕꯒꯤꯅꯦ ꯑꯗꯨ ꯃꯔꯛ ꯃꯔꯛꯇ ꯑꯗꯨꯒ ꯁ꯭ꯇꯦꯇꯁꯒꯨꯝꯕꯗꯤ ꯊꯥꯒꯠꯂꯛꯑꯦ ꯑꯃꯨꯛꯀ
ꯑꯦ ꯑꯍ ꯑꯗꯨꯀꯣ
ꯎꯝ
ꯅꯪ ꯊꯕꯛ ꯊꯕꯛ ꯑꯗꯨꯝ ꯆꯠꯄ ꯀꯥꯟꯗ ꯄꯥꯈꯪꯁꯤꯡꯅ ꯂꯛꯅꯗ꯭ꯔꯕ
ꯀꯃꯥꯏꯅ
ꯈꯪꯗꯦꯗ ꯁꯨꯝ ꯍꯥꯏ ꯍꯥꯏꯕ ꯂꯩꯗꯅ
ꯀꯃꯥꯏꯟ ꯂꯪ ꯅꯥꯛꯀꯤꯔꯣ
ꯎꯝ ꯀꯁꯇꯃꯔꯁꯤꯡ ꯂꯥꯛꯑꯒ ꯁꯤꯁꯇꯔ ꯅꯣꯏꯒꯤꯁꯦ ꯌꯥꯝ ꯍꯥꯎꯋꯦ ꯏꯁ ꯀꯥꯛꯀ ꯑꯗꯨꯒ ꯅꯪꯅ ꯑꯣ ꯍꯥꯎꯕ꯭ꯔ ꯀꯥꯏꯅ
ꯑꯗꯨꯒꯨꯝꯕ ꯇꯧꯗꯦꯗ ꯏꯆꯝ ꯆꯝꯕ ꯉꯥꯛꯇꯅꯦ
ꯇꯧꯔꯝꯃꯕ ꯇꯧꯔꯝꯃꯕꯀꯣ ꯁꯨꯨꯛꯌꯥ ꯌꯥ
ꯂꯥꯛꯄꯁꯤꯡꯗꯣ ꯃꯣꯏꯒꯤ ꯎꯝ ꯀꯩꯅꯣ ꯅꯨꯄꯤ ꯅꯨꯄꯤꯗꯨꯝ ꯄꯨꯔꯒ ꯂꯥꯛꯑꯦ
ꯑꯗꯨꯗ ꯅꯪ ꯌꯦꯡꯉꯒ
ꯌꯦꯡꯗꯤꯗ ꯌꯦꯡꯁꯨ ꯌꯦꯡꯕ ꯃꯇꯝ ꯂꯩꯗꯦ ꯑꯩꯒꯤ ꯊꯕꯛꯁꯨ ꯂꯩꯇ꯭ꯔ ꯃꯣꯏꯒꯤ ꯌꯦꯡꯂ ꯀꯔꯤ ꯇꯧꯒꯦꯔꯣ
ꯑꯗꯨꯅꯦ ꯆꯨꯝꯃꯦ ꯆꯨꯝꯃꯦ ꯑꯗꯨ ꯑꯇꯣꯞꯄꯗꯤ ꯍꯣꯏ ꯑꯇꯣꯞꯄꯗꯤ ꯈꯔꯗꯤ ꯂꯥꯛꯀꯅꯤꯗ ꯍꯥꯏꯕꯗꯤ ꯂꯥꯛꯑꯒ ꯃꯊꯪꯗꯁꯨ ꯆꯪꯒꯦ ꯁꯨꯝ ꯅꯝꯕꯔ ꯄꯤꯌꯣ ꯈꯣꯠꯂꯣ ꯀꯥꯏꯅ ꯀꯣ
ꯍꯨꯝ
ꯇꯧꯗꯕꯅꯦ
ꯇꯧꯗꯦꯅ
ꯍꯧꯖꯤꯛꯇꯤ ꯑꯅꯧꯕꯒꯤꯅꯤꯗ ꯑꯗꯨ ꯈꯔ ꯀꯨꯏꯅ ꯁꯨꯔꯛꯑꯗꯤ ꯑꯗꯨꯃꯥꯏꯅ ꯍꯧꯒꯗꯧꯅꯦ
ꯍꯧꯔꯦ ꯍꯧꯔꯦ
ꯁꯦꯡꯕ
ꯎꯝ
ꯁꯦꯡꯉꯦ
ꯎꯝ
ꯏꯁꯦꯡ ꯁꯦꯡꯉꯦ
ꯑ ꯁꯦꯡꯈ꯭ꯔꯖꯥꯅꯤ
ꯎꯝꯍꯨꯝ ꯌꯦꯡꯕ ꯇꯥꯔꯦꯅ ꯑꯗꯨꯗꯤ
ꯍꯨꯝ ꯃꯤꯅ ꯑꯁꯦꯡꯕ ꯍꯥꯏꯔꯒ ꯊꯥꯖꯗꯦ ꯍꯥꯏꯕ꯭ꯔꯣ
ꯎꯝ ꯊꯥꯖꯗꯕ ꯊꯥꯖꯕ ꯅꯠꯇꯦꯗ ꯑꯗꯨ ꯅꯪ
ꯀꯩꯁꯨ ꯀꯥꯏꯗꯦ ꯊꯥꯖꯒꯦꯔ ꯊꯥꯖꯔꯣꯏꯔꯀꯣ
ꯀꯥꯏꯌꯦ ꯀꯔꯤ ꯀꯩꯁꯨ ꯀꯥꯏꯗꯦ
ꯀꯩꯁꯨ ꯀꯥꯏꯗꯦ ꯑꯩꯒꯤꯗꯤ
ꯌꯥꯝ ꯀꯥꯏꯔꯖꯥꯠꯅꯦ ꯑꯩꯒꯤꯗꯤ
ꯎꯝ ꯏ ꯄꯥꯏꯕ꯭ꯔ ꯍꯨꯝ
ꯃꯤꯅ ꯅꯉꯣꯟꯗ ꯑꯗꯨꯞ ꯊꯥꯖꯅꯤꯡꯉ ꯂꯩꯕꯗꯨꯕꯨ
ꯀꯅꯥꯅꯣ
ꯑꯩ ꯑꯩ ꯑꯩ ꯑꯩ ꯅꯃꯥꯡꯗꯁꯨ ꯆꯥꯛ ꯂꯩꯔꯒ ꯈꯪꯗꯦ ꯅꯪꯅ ꯉꯥꯡꯕ ꯈꯨꯗꯤꯡ ꯑꯗꯨꯝ ꯊꯥꯖꯅꯤꯡꯉꯦꯕ
ꯏꯁ ꯑ ꯑꯩꯅ ꯆꯤꯟꯊꯤꯌꯦ ꯆꯤꯟꯊꯤꯔꯒ ꯐꯖꯅ ꯉꯥꯡꯔꯒ ꯂꯩꯔꯁꯨ ꯑꯗꯨꯝ ꯊꯥꯖꯅꯤꯡꯉꯤ ꯍꯥꯏꯕ
ꯍꯣꯏ ꯑꯩꯗꯤ ꯑꯩꯗꯤ ꯑꯗꯨꯝ ꯊꯥꯖꯔꯅꯤ
ꯌꯥꯏ
ꯍꯨꯝ ꯊꯥꯖꯔꯤꯗꯣ ꯄꯪꯊꯥ ꯊꯥꯖꯕ ꯌꯥꯕ ꯅꯠꯇꯦꯕ ꯃꯔꯝ ꯑꯃ ꯃꯔꯝ ꯑꯃꯗꯤ ꯂꯩꯕꯒꯤ ꯊꯥꯖꯕꯅꯦꯕ ꯍꯥꯏꯕꯨ ꯂꯩꯗꯅ
ꯂꯩꯔꯝꯃꯣꯏ
ꯅꯪꯁꯨ ꯈꯪ ꯈꯪ ꯈꯪꯁꯤꯟꯅꯗꯕ ꯁꯥꯕꯗꯨ ꯌꯥꯝ ꯍꯩꯌꯦ
ꯎꯝ ꯅꯪ ꯑ ꯅꯣꯏ ꯀꯩꯅꯣ ꯅꯪꯒꯤ ꯅꯃꯥꯟꯅꯕꯗꯣ ꯍꯥꯏꯔꯛꯇ꯭ꯔꯤꯕꯥꯅꯦ ꯍꯧꯖꯤꯛꯐꯥꯎ
ꯎꯝ
ꯊꯦꯡꯉꯦꯍꯦ꯫
ꯍꯣꯏ ꯀꯃꯥꯏꯟ ꯇꯧꯔꯖꯥꯠꯅꯣ꯫ ꯍꯥꯏꯔꯛꯑꯒꯅ ꯐꯔꯦ ꯍꯥꯏꯔꯛꯇ꯭ꯔꯒꯅ ꯐꯔꯦ꯫ ꯍꯥꯏꯔꯛꯑꯒꯅ ꯆꯠꯂꯦ ꯍꯥꯏꯔꯛꯇ꯭ꯔꯒꯅ ꯅꯪꯕꯨ ꯗꯨꯝ ꯀꯣꯜ ꯋꯥꯔꯤ ꯁꯥ ꯂꯩꯔꯦ꯫
ꯎꯝ ꯑꯩ ꯕꯖꯔ ꯆꯠꯀꯅꯤ꯫
ꯌꯥꯔꯣꯏ꯫
ꯍꯣꯔꯦꯟ ꯉꯟꯅꯗꯤ ꯆꯠꯂꯣꯏ꯫
ꯀꯩ ꯀꯩ ꯀꯩ ꯇꯧꯗꯣꯏꯕ꯫
ꯃꯤ ꯑꯃꯕꯨ ꯊꯦꯡꯅꯕ ꯆꯠꯂꯨꯈꯤꯒꯦ꯫
ꯇꯧ ꯇꯧ ꯇ ꯌꯥꯔꯦꯀꯣ ꯑꯗꯨꯃꯥꯏ ꯑꯗꯨꯃꯥꯏꯟ ꯈꯥꯏꯅꯨꯕ꯫
ꯀꯩꯒꯤꯅꯣ ꯍꯥꯏꯕꯅꯤ꯫
ꯅꯪꯅ ꯑꯗꯣꯝꯗ ꯈꯥꯏꯔ ꯂꯩꯕꯗꯨ ꯁꯣꯝꯗꯅ꯫ ꯃꯤ ꯀꯅꯥ ꯑꯣꯏꯖꯔꯥꯠꯂꯀꯣ ꯁꯨꯃꯥꯏ ꯄꯥꯈꯠꯄ ꯑꯃ ꯌꯥꯎꯋꯦꯕ꯫
ꯏꯁ ꯀꯃꯥꯏꯅ꯫
ꯈꯪꯗꯦ ꯈꯪꯗꯦ ꯍꯡ ꯌꯥꯝ ꯍꯪꯒꯅꯨ꯫
ꯑꯣ ꯄꯥꯈꯠꯂꯦ ꯍꯥꯏꯕꯒꯤ ꯗꯨꯝ ꯁꯨꯝ ꯍꯪꯕꯅꯤꯅ ꯍꯪꯁꯨ ꯍꯪꯅꯤꯡꯗꯦꯗ ꯍꯪꯉꯣꯏ꯫
ꯆꯠꯁꯨ ꯆꯠꯄ ꯌꯥꯔꯣꯏ꯫
ꯍꯥ
ꯆꯠꯁꯨ ꯆ ꯆꯠꯀꯅꯨꯕ꯫
ꯆꯠꯇꯔ꯭ꯗꯤ ꯌꯥꯗ꯭ꯔꯤꯅꯦ
ꯍꯌꯦꯡ ꯊꯕꯛ ꯆꯠꯄ ꯃꯇꯝꯗ ꯑꯗꯨꯝ ꯄꯨꯂꯞ ꯆꯠꯄ ꯌꯥꯕꯗꯨꯕꯨ ꯀꯔꯤꯅꯣ ꯅꯪꯁꯨ꯫
ꯑꯁ ꯐꯨꯔꯤꯠ ꯊꯕꯛ ꯃꯐꯝꯗ ꯀꯩꯅꯣ ꯑꯩ꯫ ꯑ ꯐꯨꯔꯤꯠ ꯍꯥꯞꯅꯕꯗꯣ ꯑꯩꯒꯤ ꯐꯨꯔꯤꯠꯁꯤꯡꯗꯣ ꯍꯥꯞꯄ ꯅꯨꯡꯉꯥꯏꯇꯕꯒꯣ ꯑꯗꯨꯒꯤ꯫
ꯇꯨ ꯑꯗꯨꯃꯥꯏꯟ ꯐꯖꯅ ꯐꯤꯔꯣꯟ ꯈꯔ ꯌꯦꯡꯒꯦ ꯃꯥꯏꯟ ꯑꯗꯨꯃꯥꯏ ꯍꯥꯏꯌꯨꯕ ꯁꯨꯃꯥꯏꯅ ꯉꯁꯥꯏꯗꯩꯩ ꯍꯥꯏꯕ ꯀꯩ ꯀꯥꯏꯒꯦꯕ
ꯌꯥꯝ ꯀꯥꯏꯈ꯭ꯔꯖꯥꯅꯤ ꯑꯩꯉꯣꯟꯗꯗꯤ꯫
ꯎꯝ ꯃꯤꯕꯨ ꯀꯂꯛꯍꯟ ꯇꯧꯔꯤꯕꯅꯦꯕ ꯅꯪꯁꯦ꯫